ꯇꯥꯏꯞ
ꯎꯝ ꯅꯨꯡꯉꯥꯏꯔꯤꯕ꯭ꯔꯣ ꯀꯩꯗꯧꯔꯤꯅꯣ ꯑꯩꯒꯤ ꯅꯨꯡꯁꯤꯔꯕ ꯏꯃꯥꯟꯅꯕꯤ ꯃꯈꯣꯟ ꯇꯞꯄꯦ ꯅꯪꯅ ꯉꯥꯡꯕꯗꯣ
ꯇꯥꯔꯕꯣ ꯁꯤꯗꯤ ꯁꯦꯡꯅ ꯇꯥꯕ꯭ꯔꯣ
ꯇꯥꯔꯦ
ꯁꯦꯡꯅ ꯇꯥꯔꯕꯣ
ꯇꯥꯏ
ꯈꯤꯇꯪ ꯇꯞꯅ ꯇꯥꯏꯌꯦ ꯑꯗꯨꯗꯤ ꯑꯩ ꯊꯕꯛ ꯑꯃ ꯇꯧꯒꯦꯀꯣ
ꯃꯈꯣꯟꯁꯤ ꯑ‌ꯣ
ꯅꯠꯇꯦ ꯅꯠꯇꯦ ꯑꯩꯅ ꯀꯩꯅꯣꯅ ꯇꯧꯕꯩꯅꯤ
ꯎꯝ
ꯀꯩꯗꯧꯔꯤꯅꯣ
ꯑꯣ ꯇꯥꯔꯕ ꯑꯥꯝꯕꯅꯦ ꯑꯁꯨꯝ ꯅꯪꯗꯤ
ꯑꯩ ꯊꯕꯛꯛꯇ ꯉꯥꯏꯔꯤ ꯊꯕꯛ ꯂꯨꯕꯅꯤ ꯎꯗꯣꯏ
ꯊꯕꯛ
ꯑꯣꯏꯔꯤꯔꯣ
ꯀꯩ ꯊꯕꯛꯅꯣꯕ ꯊꯕꯛ ꯌꯥꯝ ꯆꯠꯅꯔꯤꯁꯦ ꯀꯩꯅꯣꯕ ꯊꯕꯛ ꯌꯥꯝ ꯃꯔꯥꯡ ꯀꯥꯏꯔꯕꯕ ꯎꯝ ꯍꯜꯂꯣ
ꯑꯁ ꯁꯣꯏꯔꯦ ꯁꯣꯏꯔꯦ ꯅꯠꯇ꯭ꯔ‌ꯣ ꯏꯅꯝ
ꯀꯔꯤ
ꯊꯕꯛꯇꯨ ꯂꯥꯏꯔꯤꯛ ꯇꯝꯂꯃꯤꯅ ꯀꯩꯗꯧꯅꯤ ꯊꯕꯛ ꯊ꯭ꯔꯤꯗꯗꯤ ꯂꯥꯏꯔꯤꯛ ꯇꯝꯕ ꯂꯣꯏꯔꯝꯃꯤꯅ ꯑ ꯀꯩꯗꯧꯅꯤꯗꯤ
ꯎꯝ ꯆꯨꯝꯃꯦ ꯑꯗꯨꯕꯨꯗꯤ ꯊꯕꯛ ꯊꯤꯗ꯭ꯔꯗꯤ ꯂꯥꯏꯔꯤꯛ ꯇꯝꯝꯕ ꯂꯣꯏꯔꯕꯅꯤꯅ ꯀꯩꯗꯧꯔꯅꯤ ꯅꯪꯗꯤ ꯆꯥꯛꯀ ꯆꯥꯔꯒ ꯆꯠꯂꯤ ꯅꯠꯇ꯭ꯔꯣ
ꯏꯃꯥꯟꯅꯕꯤꯗꯨꯒ ꯆꯠꯂꯦ ꯑꯩꯒꯤ ꯂꯩꯃꯤꯟꯅꯕꯗꯣ
ꯑꯣ
ꯀꯩ ꯏꯟꯁꯥꯡ ꯆꯥꯔꯒꯦ
ꯍꯜꯂꯣ ꯅꯪ ꯉꯥꯡꯕꯁꯦ ꯄꯠꯇꯠꯂꯦ ꯑꯃꯨꯛ ꯑꯃꯨꯛ ꯑꯩ ꯉꯥꯡꯕꯁꯦ ꯑꯩ ꯉꯥꯡꯕ ꯁꯦꯡ ꯇꯥꯕ꯭ꯔꯣ
ꯑ‌ꯣ ꯇꯠ ꯈꯪ
ꯑꯩꯅ ꯉꯥꯡꯕꯁꯤꯗꯤ ꯅꯪꯅ ꯈꯤꯇꯪ ꯇꯞꯅ ꯌꯧꯕ ꯃꯥꯜꯂꯦ ꯑꯗꯨꯅ ꯄꯥꯎꯈꯨꯝꯁꯦ ꯍꯦꯛꯇ ꯐꯪꯖꯟꯅꯕ ꯑꯩꯒ ꯅꯪꯒ
ꯃꯥꯅꯤ
ꯑꯦ ꯍꯣꯏ ꯇꯥꯏꯅꯦ ꯑꯩ ꯉꯍꯥꯛꯃꯨꯛ ꯀꯩꯝ ꯇꯥꯗ꯭ꯔꯣ
ꯑꯣ ꯇꯥꯔꯦ ꯇꯥꯔꯦ ꯍꯧꯖꯤꯛꯇꯤ
ꯑꯃꯨꯛ ꯇꯔꯥꯝꯗ꯭ꯔ‌ꯦ
ꯑꯗꯨꯒ ꯆꯠꯂꯨꯔꯦ ꯚꯔꯥ ꯎꯝ ꯍꯧꯖꯤꯛꯇꯤ ꯇꯧꯔꯔꯣꯏ ꯕꯔꯥ ꯇꯤꯉꯥꯍꯜꯂꯦꯕꯦꯝꯃ ꯕꯔꯥ ꯂꯨꯄꯥ ꯆꯅꯤꯒ ꯍꯨꯝꯐꯨ ꯑꯁꯤ ꯈꯖꯤꯛ ꯈꯖꯤꯛꯇꯪ ꯆꯠꯂꯨꯕꯗ
ꯅꯪꯗꯤ ꯑꯦꯗꯥꯝ ꯌꯥꯝ ꯇꯤꯡꯉ ꯀꯃꯥꯏ ꯍꯜ ꯂꯩꯛꯏꯕ ꯀꯩ ꯊꯕꯛꯅꯣꯕꯗꯣ ꯀꯩ ꯊꯕꯛꯀꯤ ꯆꯠꯂꯣꯏꯅꯣꯕ
ꯊꯕꯛꯁꯦ ꯑꯁꯣꯝ ꯃꯄꯥꯟꯗ ꯇꯧꯕꯒꯤꯅꯦꯕ
ꯑ‌ꯣ
ꯑꯗꯨꯒꯤ ꯃꯣꯏ ꯀꯧꯋꯦꯗ ꯑꯩꯅ ꯅꯍꯥꯟ ꯌꯦꯡꯕꯗ ꯊꯦꯡꯅꯕ ꯑꯥ ꯑꯗꯨꯒꯤ ꯉꯁꯤ ꯂꯥꯛꯑꯣꯗ ꯆꯠꯂꯨꯕꯅꯦ
ꯉꯁꯤꯂꯛꯑꯣꯅ ꯆꯠꯂꯨꯕ ꯊꯕꯛꯇꯨꯕꯣ ꯊꯕꯛꯇꯨꯕꯣ ꯌꯥꯅꯤ ꯌꯥꯔꯣꯏ ꯍꯥꯏꯔꯛꯑꯕꯣ
ꯑꯣ ꯍꯥꯟꯅ ꯑꯩꯈꯣꯏꯗꯣ ꯆꯥꯡꯌꯦꯡ ꯇꯧꯔꯦꯗꯅ
ꯎꯝ
ꯑꯗꯨꯒ ꯆꯥꯡꯌꯦꯡꯗꯣ ꯃꯥꯏ ꯄꯥꯛꯑꯗꯤ ꯃꯣꯏꯅ ꯅꯨꯃꯤꯠ ꯅꯤꯐꯨ ꯃꯉꯥꯅꯤꯒꯤ ꯑꯩꯈꯣꯏꯗ ꯇꯝꯕꯤꯗꯣꯏꯅꯦꯕ ꯍꯧꯖꯤꯛꯀꯤ ꯊꯕꯛꯇꯨꯒꯤ ꯃꯇꯥꯡꯗ ꯄꯩꯁꯥ ꯇꯤꯡꯗꯕꯤꯗ
ꯑꯣ
ꯑꯗꯨ ꯇꯝ ꯂꯣꯏꯔꯒ ꯀꯩꯒꯨꯝꯕ ꯃꯣꯏꯅ ꯑꯥꯗꯒꯤ ꯊꯕꯛ ꯑꯃꯨꯛ ꯀꯧꯔꯛꯑꯅꯤ ꯀꯧꯔꯀꯥꯟꯗ ꯆꯥꯡꯌꯦꯡ ꯇꯧꯔꯒ ꯈꯜꯂꯗꯤ ꯆꯠꯇꯣꯏꯕ
ꯑꯗꯨꯗꯤ ꯊꯕꯛꯁꯦ ꯑꯥ ꯈꯔ ꯋꯥꯠꯂꯤꯅꯦꯀꯣ ꯄ꯭ꯔꯣꯁꯦꯁꯁꯦ ꯈꯔ ꯁꯥꯡꯉꯤꯅꯦ
ꯋꯥꯠꯂꯤꯌꯦ ꯂꯥꯏꯅ ꯐꯪꯕ ꯌꯥꯔꯝꯗ꯭ꯔꯦ ꯊꯕꯛꯁꯦ
ꯎꯝ ꯂꯥꯏꯅ ꯐꯪꯗꯦꯗꯨꯅꯤ ꯇꯧꯔꯤꯁꯦ
ꯅꯪꯁꯨ ꯁꯤ ꯂꯣꯏꯔꯛꯄꯁꯤ ꯃꯊꯥꯗꯤ ꯁꯥꯔꯕꯝꯅꯤꯗ
ꯁꯥꯏꯍꯦ ꯀꯔꯥꯏꯗꯩꯅꯣ ꯍꯥꯏꯗꯤ ꯀꯩꯗꯧꯁꯤꯒꯦ ꯍꯥꯏꯅ ꯈꯟꯕꯗ ꯑꯃꯃꯨꯛ ꯆꯪꯉꯨꯔ ꯑꯃꯨꯛ ꯑꯣꯏꯗ꯭ꯔꯗꯤ ꯑꯃꯃꯨꯛ ꯇꯧꯔ ꯑꯃꯨꯛ ꯑꯣꯏꯔꯛꯇ꯭ꯔꯗꯤꯅ ꯈꯟꯕꯗꯀꯣ
ꯅꯪ ꯃꯈꯥ ꯇꯝꯅꯕ ꯃꯈꯥ ꯅꯣꯏꯒꯤꯗꯨꯗ ꯑꯗꯨꯝ ꯇꯝꯊꯅꯕ ꯊꯤꯖꯤꯟ ꯈꯣꯠꯆꯤꯟ ꯇꯧꯅꯕ ꯊꯥꯔꯣꯏꯗ꯭ꯔꯣ ꯀꯩꯀꯥ
ꯎꯝ ꯊꯥꯗꯣꯏꯅꯦ ꯀꯩꯅꯣ ꯅꯦꯠꯄꯨꯔꯤ ꯊꯥꯏꯌꯦꯗꯅ
ꯑꯥ
ꯑꯗꯨꯗꯨꯒ ꯀꯩꯅꯣꯁꯨ ꯇꯧꯒꯦ ꯇꯧꯕꯅꯦ ꯒꯦꯠ ꯀꯩ ꯀꯩꯖꯄ ꯊꯥꯒꯦ ꯇꯧꯕꯅꯦ ꯒꯦꯠꯀꯤ ꯀꯣꯆꯤꯡ ꯑꯃ ꯌꯥꯎꯁꯤꯜꯂꯒ ꯊꯥꯒꯦꯇꯧꯅꯤ
ꯌꯥꯏꯌꯦ ꯑꯗꯨꯁꯨ
ꯑꯗꯨꯁꯨ ꯌꯥꯏ ꯑꯗꯣ ꯂꯩꯥꯏꯔꯤꯛꯁꯦ ꯄꯥꯗꯧꯕ ꯃꯌꯥꯝꯖꯦ ꯌꯥꯝꯃꯟ ꯑꯗꯒꯤꯀꯣ ꯀꯃꯥꯏꯅ ꯇꯧꯗꯣꯏꯅꯣ ꯈꯪꯖꯤꯜꯂꯛꯇꯕ ꯑꯃ ꯌꯥꯎꯁꯤꯜꯂꯛꯑꯦ
ꯎꯝ ꯃꯈꯣꯟ ꯇꯥꯕ꯭ꯔꯥ ꯑꯩꯒꯤꯁꯦ
ꯀꯩ ꯃꯈꯣꯟꯅꯣ ꯀꯩꯝ ꯇꯥꯗꯤꯌꯦ
ꯑꯣ ꯌꯥꯔꯦ ꯌꯥꯔꯦ ꯑꯗꯨꯗꯤ ꯉꯔꯥꯡ ꯑꯃ ꯅꯣꯏꯗ ꯂꯩꯔꯝꯕ ꯑꯩꯈꯣꯏ ꯁꯤꯗ ꯂꯩꯔꯕ ꯅꯣꯏ ꯅꯃꯥꯟꯅꯕꯤꯗꯣ
ꯎꯝ
ꯃꯥꯅ ꯍꯥꯏꯔꯛꯑꯦ ꯅꯪ ꯅꯃꯥꯟꯅꯕꯤꯗꯁꯨ ꯁꯨꯃꯥꯏ ꯁꯨꯃꯥꯏꯅ ꯇꯧꯋꯤ ꯑꯗꯩꯗꯤ ꯑꯩ ꯅꯪ ꯅꯤꯡꯁꯤꯡꯉꯛꯑꯦ ꯑꯗꯨꯒ ꯑꯩꯉꯣꯟꯗ ꯍꯥꯏꯕꯤꯗꯕ ꯈꯣꯠꯄ ꯄꯤꯗꯕ ꯍꯥꯏꯔꯒ ꯑꯩꯗꯣ ꯅꯉꯣꯟꯗ ꯁꯥꯎꯔꯦ
ꯎꯝ
ꯑꯗꯨꯒ ꯅꯪꯗꯤ ꯌꯥꯝ ꯅꯩꯔꯝꯃꯦ ꯑꯥ ꯑꯩꯅ ꯎꯝ ꯅꯪꯅ ꯍꯥꯏꯌꯦꯌꯦ
ꯑꯥ ꯑꯥꯝ ꯃꯥꯏ ꯅꯨ ꯄꯥꯗꯨꯗ ꯑꯣ ꯑꯩꯈꯣꯏ ꯅꯍꯥꯟ ꯀꯣꯏꯕ ꯆꯠꯂꯦꯕ ꯑꯃ ꯅꯪꯅ ꯄꯥꯎ ꯐꯥꯎꯔꯝꯕ ꯅꯨꯃꯤꯠꯇꯣ
ꯑꯥ
ꯑꯗꯨꯒꯤ ꯃꯃꯥꯡꯗꯔꯥ ꯑꯗꯨ ꯅꯨꯃꯤꯠꯇꯔ ꯑꯃ ꯑꯣ ꯅꯍꯥꯟ ꯃꯟꯗꯦꯗ ꯆꯠꯄ ꯃꯟꯗꯦꯗ ꯃꯟꯗꯦ ꯆꯠꯄꯗꯨꯗ ꯑꯗꯨꯝ ꯑꯩꯈꯣꯏ ꯋꯥꯔꯤ ꯁꯥꯅꯕꯗꯨꯗ ꯁꯨꯃꯥꯏ ꯁꯨꯃꯥꯏ ꯋꯥꯔꯤ ꯋꯥꯔꯤ ꯁꯥꯅꯕꯗꯨꯗ ꯃꯥꯖꯨ ꯃꯥꯁꯨ ꯌꯥꯎꯒꯦ ꯈꯣꯠꯀꯦ ꯍꯥꯏꯔꯛꯄꯗꯒꯤ ꯑꯩꯅ ꯅꯪ ꯅꯣꯢ ꯁꯥꯏꯁꯨ ꯍꯧꯔꯛꯑꯣ ꯈꯣꯠꯂꯛꯑꯣꯅ ꯍꯥꯏꯕꯅꯦꯕ
ꯎꯝ
ꯑꯗꯨꯢꯅꯤꯗ ꯑꯗꯣ ꯃꯤꯗꯣ ꯇꯜꯂꯦ ꯈꯣꯠꯂꯦ ꯍꯥꯏꯅ ꯁꯨꯝ ꯀꯩꯅꯣ ꯇꯧꯅꯕ ꯃꯤꯁꯨ ꯌꯥꯎꯕꯗꯨꯗꯥ ꯑꯩꯅ ꯑꯗꯨꯝ ꯋꯥꯗꯣ ꯑꯩꯅ ꯀꯩꯝꯇꯥ ꯑꯃꯥ ꯃꯈꯥꯗ ꯑꯃꯥ ꯑꯥ ꯀꯩꯅꯣ ꯀꯩꯒꯨꯝꯕ ꯑꯝ ꯍꯥꯞꯄ ꯈꯣꯠꯄꯒ ꯑꯩꯉꯣꯟꯗꯥ ꯀꯤꯝ ꯀꯥꯟꯅꯕꯁꯨ ꯑꯣꯏꯗꯦꯗꯅ ꯀꯩꯁꯨ ꯑꯗꯨꯒꯨꯝꯕꯥꯗꯤ ꯑꯗꯣꯏꯁꯨ ꯑꯩ ꯑꯗꯨꯝ ꯍꯥꯏꯌꯦꯕ ꯑꯩ ꯏꯃꯥꯅꯕꯤꯁꯤꯡꯗꯨ ꯑꯩꯅ ꯇꯧꯅꯤꯡꯕꯁꯤꯡꯗ ꯍꯥꯏꯕꯅꯦꯕ
ꯑꯩꯁꯨ ꯂꯣꯏꯟ ꯍꯥꯏꯔꯤꯅꯦ ꯑꯩ ꯏꯃꯥꯟꯅꯥꯕꯤꯁꯤꯡꯁꯦ ꯑꯩꯅ ꯑꯃꯨꯛ ꯅꯪꯗꯤ ꯌꯨꯝ ꯆꯠꯂꯝꯗꯨ
ꯑꯗꯨ ꯃꯣꯏꯅ ꯇꯜꯂꯦ ꯈꯣꯠꯂꯦ ꯍꯥꯏꯔꯛꯄꯗꯨꯅ ꯍꯦꯟꯅ ꯇꯟꯕꯗꯨꯗ ꯑꯩꯅ
ꯃꯥꯅꯦ ꯑꯗꯨ
ꯗꯤ ꯏꯕꯥꯟꯅꯤꯅ ꯑꯃꯨꯛ ꯍꯥꯏꯗꯤ
ꯃꯥ
ꯑꯥ ꯋꯥꯔꯤꯁꯨ ꯁꯥꯟꯗꯕ ꯀꯨꯏꯔꯦꯗꯅ
ꯀꯨꯏꯔꯦ ꯀꯨꯏꯔꯦ ꯌꯥꯝ ꯀꯨꯏꯔꯦ
ꯀꯨꯏꯔꯦ ꯀꯩꯅꯣ ꯄꯨꯟꯗꯥꯕꯁꯨ ꯀꯨꯏꯔꯦ
ꯊꯦꯡꯅꯥꯗꯕ ꯎꯅꯥꯗꯕꯕꯨ ꯐꯥꯅꯌꯥꯝ ꯀꯨꯏꯔꯦꯀꯣ
ꯀꯨꯏꯔꯦ ꯀꯨꯢꯔꯦ
ꯑꯩ ꯅꯪ ꯀꯥꯎꯒ꯭ꯔꯦ
ꯑꯝ ꯍꯧꯖꯤꯛꯇꯤ ꯅꯤꯡꯁꯤꯡꯉꯥꯕ ꯅꯠꯇ꯭ꯔꯣ
ꯑꯧ ꯈꯔ ꯈꯔꯥ ꯅꯤꯡꯁꯤꯡꯉꯦ ꯃꯥꯃꯤ ꯁꯥꯃꯤ ꯑꯣꯏꯅ
ꯑꯝ ꯁꯛꯁꯦ ꯎꯔꯗꯤ ꯐꯥꯖꯅ ꯅꯤꯡꯁꯤꯡꯒꯥꯗ꯭ꯔꯥ
ꯑꯝ ꯎꯈꯤꯒꯨꯝ ꯂꯥꯛꯀꯨꯝ ꯇꯧꯔꯒ
ꯑꯥ ꯑꯗꯨꯗꯤ ꯈꯔ ꯇꯣꯏꯅ ꯄꯨꯟꯗꯕ ꯌꯥꯗ꯭ꯔꯦ ꯈꯔ ꯇꯣꯏꯅ ꯄꯨꯟꯗꯗꯤ ꯌꯥꯔꯔꯣꯏꯅꯦ
ꯑꯝ ꯑꯩꯗꯣ ꯀꯥꯎꯕꯒꯤ ꯑꯝ ꯀꯥꯎꯕꯩ ꯂꯩꯅꯥ ꯑꯃꯥꯁꯨ ꯅꯥꯏꯌꯦ ꯑꯗꯨꯒꯤ
ꯍꯣꯏ ꯍꯣꯏ ꯑꯣꯏꯗꯣꯏꯅꯦ ꯑꯣꯏꯗꯣꯏꯅꯤ ꯑꯗꯨꯕꯨꯗꯤ ꯅꯪ ꯀꯥꯎꯕꯒꯤ ꯂꯩꯅꯥꯗꯨꯀꯣ ꯐꯥꯔꯛꯇꯤ ꯌꯥꯝ ꯇꯥꯏꯍꯦ
ꯍꯧꯖꯤꯛꯀꯤ ꯆꯥꯕꯩ ꯃꯇꯥꯡꯗꯤꯗꯨꯗ ꯅꯤꯡꯁꯤꯡꯉꯦ ꯑꯗꯨ ꯅꯪ ꯁꯛ ꯅꯤꯡꯁꯤꯡꯗ꯭ꯔꯁꯨ
ꯑꯩꯅ ꯄꯤꯖꯥꯕ ꯅꯤꯡꯁꯤꯡ ꯉꯛꯄ꯭ꯔꯥ
ꯑꯝ ꯏꯃꯥꯟꯅꯕꯤ ꯑꯃꯥ ꯂꯩꯒꯤ ꯍꯥꯏꯕꯗꯨꯗꯤ ꯑꯗꯨꯝ ꯅꯤꯡꯁꯤꯡꯉꯦ
ꯎꯃꯨꯔꯣꯛ ꯊꯣꯡꯉꯥ ꯊꯣꯡꯉꯥ ꯄꯤꯖꯕ ꯑꯃꯥ
ꯄꯥꯠꯀꯨꯝꯕꯗ ꯆꯠꯂꯒꯥ ꯍꯤ ꯇꯣꯡꯉꯥꯒ ꯌꯥꯝ ꯁꯥꯟꯇꯤꯗ ꯂꯩꯅꯤꯡꯗ꯭ꯔꯣ ꯀꯩꯅꯣꯝ ꯆꯥꯔ ꯈꯣꯠꯂꯥ ꯇꯧꯔꯒ
ꯑꯝ ꯑꯗꯨ ꯆꯠꯂꯨꯔꯥꯁꯤꯔ ꯃꯣꯏꯔꯥꯡꯗ
ꯌꯥꯏ ꯌꯥꯏꯌꯦ
ꯃꯣꯏꯔꯥꯡ ꯆꯠꯂꯨꯔꯒ ꯄꯥꯛꯑꯦ ꯍꯤ ꯇꯣꯡꯉꯨꯔꯒ ꯆꯤꯜ ꯇꯧꯈꯥꯏꯔꯨꯔꯁꯤꯔ ꯑꯦ
ꯄꯥ ꯂꯧ ꯀꯣ
ꯍꯣꯢ ꯍꯣꯏ ꯏꯁ ꯆꯤꯜ ꯇꯧꯕ ꯍꯥꯏꯕꯅꯤ ꯀꯩꯅꯣ ꯀꯩꯝ ꯀꯥꯏꯗꯦ ꯀꯩꯅꯣ
ꯅꯪꯒꯤ ꯁꯤꯗ ꯊꯣꯛꯏꯕ ꯀꯩꯅꯣꯁꯦ ꯑꯝ ꯄꯤꯒꯤꯁꯦ
ꯑꯝ
ꯀꯅꯥꯒꯤꯅꯣ
ꯑꯝ ꯆꯤꯆꯦꯅꯦ ꯆꯤꯆꯦꯅꯦ ꯆꯤꯆꯦ ꯑꯩꯈꯣꯏ ꯆꯦ
ꯅꯪ ꯅꯣꯏ ꯏꯃꯨꯡꯒꯤ ꯄꯨꯜꯂꯞ ꯇꯧꯕ꯭ꯔꯥ
ꯇꯧꯗꯦ
ꯑꯁꯦꯡꯃꯛꯀꯤ ꯑꯩꯗꯤ ꯃꯁꯤꯡꯁꯦ ꯂꯩꯔꯛꯇ꯭ꯔꯦ
ꯑꯝ ꯑꯩꯅ ꯑꯩꯈꯣꯏ ꯃꯥꯒ ꯑꯩꯈꯣꯏ ꯆꯦ ꯈꯛꯇꯥꯅꯤꯗ ꯂꯧꯕ
ꯑꯁ ꯇꯧꯚꯝ ꯈꯪꯗꯦ ꯉꯣ ꯅꯪꯒꯤ ꯂꯩꯃꯤꯟꯅꯥꯕ ꯑꯗꯨꯗꯤ ꯇꯧꯕ꯭ꯔꯣ
ꯇꯧꯗꯦ ꯃꯥꯗꯣ ꯑꯥꯏ ꯑꯣ ꯑꯦꯁ ꯑꯣꯏꯕ ꯑꯗꯨꯅ ꯌꯥꯗꯕ
ꯅꯩꯈ꯭ꯔꯦꯅꯦ ꯃꯥꯗꯤ
ꯑꯣ ꯑꯗꯨꯗꯨꯅ ꯌꯥꯗꯕꯒꯤ ꯇꯧꯗ꯭ꯔꯦ
ꯎꯝ ꯎꯄꯥꯏ ꯂꯩꯇꯦ ꯑꯗꯨ ꯍꯥꯏꯔꯗꯤ ꯑꯥ ꯂꯥꯏꯔꯕꯤ ꯑꯩꯈꯣꯏꯅ ꯐꯩꯗ ꯀꯣ
ꯃꯥꯅꯦ ꯃꯥꯅꯦ ꯍꯣꯏ ꯍꯣꯏ ꯁꯤꯅ ꯕꯦꯁ ꯇꯥꯗ꯭ꯔꯣ
ꯑꯩꯈꯣꯏꯅ
ꯎꯝ ꯍꯦꯛꯇꯥ
ꯅꯪ ꯕꯣꯜꯒꯨꯝꯕ ꯌꯦꯡꯗ꯭ꯔꯣ
ꯕꯣꯜꯁꯦ ꯎꯝ ꯌꯦꯡꯗꯦꯗ ꯍꯕꯣꯜꯁꯦ ꯑꯩꯅ ꯌꯦꯡꯉꯨꯗ꯭ꯔꯁꯨ ꯋꯥꯆꯞꯁꯤꯗ ꯁꯦꯡꯕꯒ ꯑꯗꯨꯝ ꯈꯪꯉꯦꯕ ꯑꯗꯨꯅꯅꯦ ꯕꯣꯜꯁꯦ ꯌꯦꯡꯗ꯭ꯔꯦ ꯍꯥꯏꯗꯤ ꯕꯣꯜꯁꯦ ꯀꯅꯥꯝꯅ ꯀꯥꯔꯦ ꯀꯥꯏꯅ ꯈꯪꯅꯤꯡꯕꯁꯨ ꯌꯥꯎꯋꯦꯕ ꯈꯡꯉꯕ ꯈꯪꯕ ꯌꯥꯎꯔꯁꯨ ꯋꯥꯆꯞꯇꯨꯗꯁ ꯌꯦꯡꯕꯗ ꯑꯗꯨꯝ ꯃꯌꯥꯝꯅ ꯊꯥꯒꯠꯅꯔꯝꯕꯗ ꯍꯥꯏꯗꯤ ꯑꯗꯨꯝ ꯈꯪꯉꯦꯕ ꯚꯣꯁ ꯀꯃꯥꯏꯅ ꯇꯧꯔ ꯀꯥꯏꯔꯤꯅꯣ ꯑꯗꯨꯅ ꯒꯣꯜ ꯀꯌꯥ ꯆꯜꯂꯤ ꯈꯣꯠꯂꯤ ꯍꯥꯏ ꯑꯗꯨꯝ ꯈꯪꯉꯦ ꯍꯥꯏꯕ
ꯍꯧꯖꯤꯛꯀꯥꯟꯗꯤ ꯌꯦꯡꯗ꯭ꯔꯁꯨ ꯑꯗꯨꯝ ꯑꯗꯨꯗ ꯈꯪꯗꯣ ꯂꯩꯔꯦꯗ ꯑꯃ ꯑꯃ
ꯃꯥ ꯑꯗ ꯈꯪꯗ ꯂꯩꯔꯦ ꯑꯗꯨꯕꯨꯗꯤ ꯑꯩ ꯑꯗꯨꯝ ꯊꯥꯒꯠꯅꯔꯛꯦꯗꯅ ꯑꯞꯗꯦꯠꯁꯦ ꯑꯩꯈꯣꯏꯅ ꯌꯦꯡꯉꯨꯗ꯭ꯔꯁꯨ ꯑꯗꯨꯝ ꯃꯤ ꯑꯃꯅ ꯑꯃꯝꯅ ꯄꯤꯔꯛꯄ ꯑꯗꯨꯝ ꯎꯅꯔꯤꯗꯅ ꯎꯅꯔꯕꯃꯤꯅ
ꯃꯥꯅꯦ ꯃꯥꯅꯦ
ꯑꯗꯨꯝ ꯈꯪꯉꯦ ꯍꯥꯏꯕ
ꯃꯍꯥꯎꯁꯦ ꯑꯗꯣ ꯅꯍꯥꯟꯋꯥꯏꯗꯤ ꯑ ꯂꯩꯀꯥꯏꯒꯤ ꯃꯌꯥꯝ ꯄꯨꯟꯁꯤꯟ ꯄꯨꯟꯁꯤꯟꯅꯔꯒ ꯌꯦꯡꯕꯗꯨꯅꯗꯤ ꯅꯨꯡꯉꯥꯏꯕꯅꯤꯀꯣ
ꯅꯨꯡꯉꯥꯏꯌꯦ ꯑꯗꯨꯒꯤ ꯃꯍꯥꯎꯅꯗꯤ ꯍꯦꯜꯂꯤꯗ ꯑꯗꯣ ꯑꯩꯈꯣꯏ ꯌꯨꯝꯗꯁꯨ ꯑꯩꯅ ꯌꯨꯝ ꯆꯠꯂꯨꯏ ꯍꯥꯏꯕꯗꯣ
ꯎꯝ
ꯑꯗꯨꯗꯁꯨ ꯑꯩꯈꯣꯏ ꯌꯨꯝꯗꯁꯨ ꯃꯈꯣꯏ ꯑꯁꯨꯃꯥꯡꯗ ꯄ꯭ꯔꯣꯖꯦꯛꯇꯔ ꯇꯧꯔꯒ ꯀꯥꯞꯄ ꯈꯣꯠꯂꯒ ꯃꯣꯏ ꯃꯌꯥꯝ ꯌꯦꯡꯉꯦ ꯈꯣꯠꯂꯦ ꯂꯥꯡ ꯈꯣꯠꯄ ꯀꯒꯗꯧ
ꯑꯗꯨꯗ ꯃꯍꯥꯎ ꯍꯦꯜꯂꯦ ꯅꯨꯡꯉꯥꯏꯕꯁꯦ
ꯍꯥꯏꯗꯤ ꯃꯌꯥꯝ ꯄꯨꯟꯅ ꯌꯦꯡꯕꯗꯨꯅ ꯅꯨꯡꯉꯥꯏꯌꯦꯕ ꯑꯩꯈꯣꯏꯅ ꯑꯁꯤꯗ ꯐꯣꯟ ꯄꯥꯏꯔ ꯈꯣꯠꯂꯒ ꯌꯦꯡꯕꯗꯣ ꯏꯊꯟꯇ ꯌꯦꯡꯕꯗ ꯀꯩꯁꯨ ꯅꯨꯡꯉꯥꯏꯇꯦꯅ ꯕꯤꯠꯇꯨ ꯂꯩꯇꯦꯅ
ꯎꯝ
ꯃꯌꯥꯝ ꯄꯨꯜꯂꯒ ꯌꯥ ꯍꯨꯗꯨꯗ ꯍꯥꯏꯅꯔ ꯇꯧꯕꯅꯣ ꯅꯨꯡꯉꯥꯏꯌꯦꯕ
ꯃꯥꯅꯦ ꯍꯧꯖꯤꯛꯀꯥꯟꯗꯤ ꯈꯪꯗꯦꯗ ꯐꯣꯟ ꯑꯃ ꯄꯥꯏꯈ꯭ꯔꯗꯤ ꯃꯥꯏ ꯃꯥꯏ ꯊꯣꯛꯄ ꯂꯣꯏ ꯂꯩꯅꯩꯑꯗ ꯍꯥꯏꯗꯤ ꯏꯃꯥꯟꯅꯕꯤ ꯄꯨꯟꯕ ꯈꯣꯠꯄ ꯇꯧꯔꯁꯨꯀꯣ
ꯎꯝ ꯑꯗꯨꯝ ꯐꯣꯟꯁꯦ ꯄꯥꯏꯅꯔꯒ ꯏꯁꯥ ꯏꯁꯥꯊ ꯊꯣꯛꯄ ꯑꯗꯨꯝ ꯇꯧꯅꯔꯒ ꯂꯩꯌꯦꯕ ꯍꯥꯏꯗꯤ ꯋꯥꯔꯤ ꯋꯥꯇꯥꯏ ꯍꯂꯛ ꯑꯃꯅ ꯇꯧꯕꯗꯣ ꯇꯧꯗꯦꯕ
ꯄꯨꯟꯁꯤꯟꯅꯗꯣꯏꯁꯦ ꯐꯣꯇꯣ ꯀꯥꯞꯄꯝꯗꯥꯏꯗ ꯈꯛꯇꯅꯦ
ꯑ ꯃꯥꯅꯦ ꯆꯝꯃꯦꯗꯨꯁꯨ
ꯍꯧꯖꯤꯛꯀꯥꯟꯗꯤ ꯁꯤ ꯉꯥꯛꯇꯅꯦ
ꯍꯧꯖꯤꯛꯄꯨꯗꯤ ꯑꯩꯁꯦ ꯑꯍꯟ ꯑꯣꯏꯔꯦꯕꯀꯣ ꯍꯧꯖꯤꯛꯄꯨꯗꯤ ꯑꯩꯁꯦ ꯑꯍꯟ ꯅꯍꯥꯟꯋꯥꯏ ꯑꯩꯅ ꯑꯉꯥꯡ ꯑꯣꯏꯔꯤꯉꯩ ꯃꯇꯝꯗꯣ ꯍꯣꯏ ꯅꯣꯏꯁꯨ ꯑꯉꯥꯡꯕꯨꯗꯤ ꯑꯣꯏꯔꯝꯅꯤꯀꯣ ꯗꯨꯀꯥꯟꯗ
ꯍꯣꯏ ꯍꯣꯏ ꯍꯣꯏ ꯍꯥꯏꯔꯛꯑꯣ ꯍꯥꯏꯔꯛꯑꯣ ꯍꯥꯏꯔꯛꯑꯣ ꯑꯥ ꯑꯥ
ꯑꯗꯨꯀꯥꯟꯗꯗꯤ ꯃꯌꯥꯝ ꯄꯨꯜꯂꯒ ꯂꯝꯄꯥꯛꯇ ꯂꯥꯡꯕ ꯈꯣꯠꯄ ꯇꯧꯕꯗꯣ ꯅꯨꯡꯉꯥꯏꯇ꯭ꯔꯣ
ꯅꯨꯡꯉꯥꯏ ꯑꯗꯨꯗꯨꯅ ꯍꯥꯏꯗꯤ ꯐꯣꯟ ꯐꯣꯟꯒ ꯑꯗꯨꯗ ꯃꯌꯥꯝ ꯄꯨꯜꯂ ꯁꯥꯟꯅ ꯈꯣꯠꯅꯕ ꯇꯧꯕꯗꯨꯅ ꯅꯨꯡꯉꯥꯏ ꯍꯥꯏꯕ ꯍꯧꯖꯤꯛꯇꯤ
ꯎꯝ
ꯑꯗꯨꯒꯨꯝꯕ ꯇꯧꯅꯗ꯭ꯔꯦ ꯌꯦꯡꯉꯣꯅꯦ
ꯑꯁꯦꯡꯕ ꯃꯃꯥ ꯃꯄꯥꯅ ꯂꯣꯏ ꯐꯥꯖꯤꯟ ꯐꯥꯖꯤꯜꯂ ꯊꯝꯃꯦ
ꯐꯣꯟ ꯑꯃ ꯄꯤꯔ ꯐꯣꯟ ꯑꯃꯃꯝ ꯄꯤꯔꯒ ꯂꯝ ꯍꯦꯟꯗꯅꯕꯅꯦ ꯍꯥꯏꯅ
ꯎꯝ ꯅꯥꯀꯣꯡ ꯇꯥꯅꯕꯁꯦ ꯑꯃꯃꯝ ꯄꯥꯏꯍꯟꯒ꯭ꯔꯅꯤ ꯑꯗꯩꯗꯤ ꯌꯦꯡꯍꯟ ꯏꯁꯩ ꯈꯔ ꯌꯦꯡꯉꯥꯟ ꯃꯣꯏ ꯑꯄꯥꯝ ꯑꯄꯥꯝꯕ
ꯄꯥꯝ ꯄꯥꯝꯕ ꯃꯣꯏꯒꯤ ꯃꯣꯏ ꯑꯄꯥꯝꯕꯗ ꯇꯧꯗꯣꯏꯁꯤ ꯑꯗꯨꯅ ꯑꯉꯥꯡ ꯃꯆꯥ ꯄꯤꯇꯔꯨꯛ ꯄꯤꯛꯄꯗ ꯑꯃꯒ ꯃꯃꯤꯠ ꯁꯣꯛꯄꯗꯣ ꯅꯨꯡꯉꯥꯏꯇꯦ ꯍꯥꯏꯕ ꯃꯣꯏꯅꯒ ꯏꯁꯄꯦꯛ ꯎꯞꯄꯗꯣ ꯅꯨꯡꯕꯨꯗꯤ ꯅꯨꯡꯁꯤꯌꯦꯕꯀꯣ ꯏꯁꯄꯦꯛ ꯎꯞꯄꯤꯗꯣ ꯑꯗꯨ ꯑꯣꯏꯔꯁꯨ ꯑꯃ ꯅꯨꯡꯉꯥꯏꯇꯦꯗꯅ ꯑꯗꯨꯝ ꯌꯥꯝꯅ ꯆꯍꯤ ꯅꯧꯔꯤꯕ ꯃꯣꯏꯅ ꯍꯥꯏꯗꯤ ꯃꯤꯠꯁꯣꯛ ꯄꯣꯗꯣ ꯍꯌꯦꯡ ꯈꯔ ꯆꯥꯎꯔꯛꯑꯗꯤ ꯌꯥꯝ ꯊꯤ ꯁꯣꯛꯑꯅꯦ ꯍꯥꯏꯕ
ꯃꯥꯅꯦ ꯍꯌꯦꯡ ꯆꯥꯎꯔꯀꯥꯟꯗꯤ ꯃꯣꯏ ꯑꯗꯨ ꯋꯥ ꯇꯧꯅꯦ ꯐꯒ꯭ꯔꯥ ꯑꯗꯨꯝ ꯐꯕ ꯑꯗꯨ ꯅꯠꯇ꯭ꯔꯗꯤ
ꯈꯣꯏꯕꯧꯗ ꯏꯁꯄꯦꯛ ꯎꯞ ꯅꯤꯡꯗꯦ
ꯎꯝ